ꯍꯥꯎ
ꯑꯣ ꯇꯥꯏꯌꯦ ꯇꯥꯏꯌꯦ ꯇꯥꯏꯌꯦ
ꯀꯩꯗꯧꯔꯝꯃꯤꯅꫭ
ꯑꯩꯖꯦ ꯄꯣꯊꯥꯔꯝꯕꯅꯦ ꯅꯍꯥꯟꯒꯩ ꯑꯍꯤꯡ ꯇꯨꯝꯗꯕ ꯈꯔ ꯀꯨꯏꯁꯜꯂꯛꯑꯦꯅ ꯉꯁꯤꯗꯤ ꯄꯣꯊꯥꯕ ꯌꯥꯕ꯭ꯔ ꯌꯦꯡꯒꯦ ꯇꯧꯕ
ꯑꯣ ꯕꯣꯜ ꯌꯦꯡꯕꯗ ꯑꯍꯤꯡ ꯇꯨꯝꯗ꯭ꯔꯕ
ꯑꯥ ꯕꯣꯜ ꯌꯦꯡꯕꯗ ꯑꯍꯤꯡ ꯈꯔ ꯀꯩꯅꯣ ꯇꯧꯒ꯭ꯔꯦꯅꯦ ꯇꯨꯝꯃꯨꯗ꯭ꯔꯦꯅꯦ ꯑ ꯉꯁꯤꯗꯤ ꯕꯣꯜꯖꯨ ꯂꯩꯔꯝꯃꯣꯏꯅꯦ
ꯎꯝ
ꯅꯣꯏ ꯍꯣꯁꯇꯦꯜꯗꯨꯕꯨ ꯏꯆꯤꯛ ꯆꯤꯛꯇ꯭ꯔꯣ ꯉꯁꯤꯗꯤ
ꯑ ꯉꯁꯤ ꯕꯣꯜ ꯂꯩꯕ ꯃꯥꯜꯂꯦ
ꯆꯦ
ꯀꯩ ꯍꯥꯏꯕ
ꯉꯁꯤ ꯏꯆꯤꯛ ꯆꯤꯛꯇ꯭ꯔꯣꯕ ꯅꯣꯏ ꯍꯣꯁꯇꯦꯜꯗꯣ
ꯑꯦ ꯉꯁꯤꯗꯤ ꯐꯖꯟꯅ ꯉꯔꯥꯡ ꯅꯍꯥꯟꯗꯤ ꯂꯥꯎ ꯈꯣꯡ ꯇꯧꯅꯕꯅꯦ
ꯕꯣꯜ ꯂꯩꯔꯗꯤ ꯅꯨꯡꯉꯥꯏꯕꯅꯤ ꯅꯣꯏ ꯍꯣꯁꯇꯦꯜꯗꯣ
ꯎꯝ ꯉꯔꯥꯡꯗꯤ ꯃꯣꯏ ꯐꯟ ꯂꯥꯎꯅꯒꯔꯦ ꯀꯩꯅꯣ
ꯑꯣ ꯉꯔꯥꯡꯒꯤ ꯑꯥ ꯇꯨꯝꯃꯒꯦꯅ ꯆꯪꯉꯤꯔꯣ
ꯑꯥ ꯑꯩꯖꯨ ꯇꯨꯝꯃꯒꯦꯅ ꯑꯍꯤꯡ ꯇꯨꯝꯃꯛꯇꯕ ꯅꯨꯃꯤꯠ ꯍꯨꯝꯅꯤ ꯃꯔꯤꯅꯤ ꯁꯨꯖꯜꯂꯦ
ꯃꯥꯟꯅꯔꯤꯅꯦ ꯑꯗꯨꯗꯤ꯫
ꯎꯝ ꯀꯥꯏꯁꯤꯗ ꯂꯥꯎ ꯈꯣꯡꯉꯕ ꯇꯧꯔꯤ ꯃꯌꯥꯝꯁꯤꯗ꯫
ꯉꯔꯥꯡꯒꯤ ꯕꯣꯜꯗꯨ ꯀꯃꯥꯏ ꯇꯧꯒꯦ ꯉꯍꯥꯛ ꯍꯔꯥꯎꯔꯝꯕ꯭ꯔꯣ꯫
ꯑꯁꯤ ꯉꯍꯥꯛ ꯍꯔꯥꯎ ꯍꯔꯥꯎꯔꯝꯕꯅꯤ ꯌꯥꯗꯦ꯫ ꯀꯨꯏꯅ ꯁꯥꯡꯅ ꯆꯠꯇꯦ ꯍꯥꯡꯇꯣꯛꯈꯤ꯫
ꯈꯣꯏꯗꯧ ꯁꯥꯎꯅꯔꯝꯒꯅꯤ ꯑꯉꯥꯡ ꯃꯌꯥꯝ ꯑꯃ꯫ ꯑ ꯁ꯭ꯋꯥꯏꯗꯁꯨ ꯑꯩꯕꯨꯗꯤ ꯌꯦꯡꯗꯦꯕꯀꯣ ꯉꯔꯥꯡꯗꯣ ꯑ ꯀꯃꯥꯏꯅ ꯫ ꯇꯧꯗꯦꯗ ꯑꯩꯈꯣꯏ ꯁ꯭ꯋꯥꯏ ꯂꯩꯀꯥꯏꯗ ꯀꯥꯞꯅꯕ꯭ꯔꯥ ꯈꯪꯗꯦ ꯑꯗꯨꯒ ꯏꯖꯤꯞꯅ ꯆꯟꯕꯗ ꯁ꯭ꯋꯥꯏꯗ ꯑꯅꯛꯄꯗ ꯑꯃꯅꯤ ꯂꯥꯎꯔꯛꯑꯦꯕ ꯑꯗꯨꯒ ꯑꯥꯔꯖꯦꯟꯇꯤꯅꯥꯅ ꯆꯟ ꯍꯧꯔꯛꯄꯗꯩꯗꯤ ꯀꯥꯏ ꯂꯩꯀꯥꯏꯔꯣꯝꯗꯩ ꯃꯥꯥꯜꯂꯦ ꯃꯣꯏ ꯄ꯭ꯔꯣꯖꯦꯛꯇꯔ ꯇꯧꯔ ꯀꯥꯞꯄ ꯀꯥꯡꯕꯨ ꯁꯣꯏ ꯑꯣꯏꯔꯝꯒꯅꯤ ꯎꯋꯥꯎ ꯎ -ꯋꯥ ꯂꯥꯎꯅꯕ ꯍꯧꯅꯔꯦꯍꯦ ꯑꯗꯨꯗꯩꯗꯤ ꯀꯃꯥꯏꯟ ꯇꯧꯔꯤꯕꯖꯥꯠꯅꯣꯅ ꯑꯩꯅ ꯃꯣꯏꯒꯤ ꯒꯨꯒꯜꯗ ꯌꯦꯡꯕ ꯒꯨꯒꯜꯗ ꯌꯦꯡꯕꯗꯩꯗꯤ ꯑꯅꯤꯕꯨ ꯍꯟꯗꯣꯛ ꯂꯩꯔꯝꯃꯦꯅꯦ꯫ ꯀꯩꯅꯣ ꯇꯧꯔꯤꯁꯤꯕꯣꯅ ꯑꯩꯗꯤ ꯄꯔ ꯇꯧꯅ ꯃꯥꯜꯂꯝꯔꯕꯅꯦ꯫ ꯑꯗꯨꯒ ꯑꯃꯨꯛ ꯍꯦꯛ꯫ ꯈꯪꯗꯦ ꯀꯃꯥꯏꯅ ꯇꯧꯕꯅꯣ ꯅꯪ ꯉꯥꯏꯍꯥꯛ ꯂꯩꯔꯒ ꯑꯃꯨꯛ ꯎꯋꯥ ꯋꯥ ꯂꯥꯎꯔꯛꯑꯦ꯫ ꯑꯗꯨꯗꯩꯗꯤ ꯑꯍꯨꯝ ꯑꯃꯨꯛ ꯁꯨ ꯂꯩꯔꯝꯃꯦ꯫ ꯑꯦꯁ ꯕꯤꯔꯌꯥꯅꯤꯅꯦ ꯃꯁꯤꯕꯣꯜ ꯁꯤꯗꯤ ꯃꯌꯥꯝꯁꯦ ꯂꯣꯏ ꯍꯔꯥꯎꯅꯔꯝꯃꯅꯤ ꯈꯪꯉꯦꯅ ꯈꯜꯂꯦ꯫
ꯃꯣꯏ ꯐꯦꯟ ꯈꯔꯗꯤ ꯑꯩꯗꯤ꯫ ꯉꯔꯥꯡꯗꯣ ꯉꯟꯅ ꯇꯨꯝꯒꯦ ꯇꯧꯕꯅꯦꯕ ꯑꯩꯗꯣ ꯉꯁꯤꯗꯣ ꯊꯕꯛ ꯑꯃ ꯂꯩꯕ
ꯎꯝ꯫
ꯑꯗꯨꯒ ꯑꯩꯈꯣꯏ ꯐꯥꯏꯅꯦꯜ ꯇꯤꯆꯤꯡ ꯐꯥꯏꯅꯦꯜ ꯇꯤꯆꯤꯡꯗꯣ꯫ ꯑꯗꯨ ꯂꯩꯌꯦ ꯑꯩꯁꯦ ꯉꯟꯅ ꯇꯨꯝꯃꯒꯦꯅ ꯇꯧꯕ꯫ ꯑꯗꯣ ꯃꯌꯥꯝꯒꯤ ꯏꯔꯥꯡ ꯃꯔꯛꯇꯨꯗ ꯑꯗꯨꯝ ꯇꯧ ꯂꯩꯗꯅ ꯇꯨꯝꯗ꯭ꯔꯦ ꯑꯗꯨꯅ ꯕꯣꯜꯕꯨꯗꯤ ꯌꯦꯡꯕ ꯅꯠꯇꯕ꯫
ꯑꯥ꯫
ꯑꯗꯨꯅꯤ ꯇꯨꯢꯁꯟꯗꯨꯁꯨ ꯉꯁꯤ ꯂꯣꯏꯁꯟꯒ꯭ꯔꯦ꯫ ꯀꯩꯅꯣꯗ ꯇꯧꯔ ꯂꯥꯏꯔꯤꯛ ꯇꯥꯛ ꯆꯠꯇꯣꯏꯅꯦꯕ ꯑꯩꯈꯣꯏꯁꯦ꯫ ꯍꯥꯏꯗꯤ ꯃꯃꯥꯡꯗ ꯍꯞꯇꯥ ꯑꯃ ꯃꯌꯥꯕꯨꯗꯤ ꯇꯥꯛꯎꯔꯦꯕ ꯍꯥꯏꯗꯤ꯫ ꯇꯝꯕ ꯆꯠꯄ ꯑꯣꯏꯅ꯫ ꯑꯗꯨꯒ ꯉꯁꯤꯒꯤꯖꯤꯅ ꯑꯩꯈꯣꯏꯖꯦ ꯄꯩꯈꯥꯗꯤ ꯊꯥꯗꯕ ꯐꯥꯏꯅꯦꯜꯒꯤ꯫ ꯇꯥꯏꯞꯇꯗꯤ ꯑꯣꯏꯗꯣꯏꯅꯦꯕ ꯑꯗꯨꯒ ꯑꯗꯨꯝ ꯄ꯭ꯔꯦꯛꯇꯤꯀꯦꯜꯒꯤ ꯃꯑꯣꯡꯅꯤ ꯃꯣꯏ ꯍꯟꯗꯛꯀꯤ ꯁꯦꯃꯤꯁ꯫ ꯆꯔꯁꯤꯃꯗꯤ ꯑꯗꯒꯤ ꯑꯁꯤꯗ ꯑꯦꯁ ꯑꯥꯏ ꯁ꯭ꯀꯨꯜ ꯑꯅ ꯑꯃ ꯂꯩꯕꯗꯣ ꯈꯪꯕ꯭ꯔꯣ꯫
ꯏꯁꯀꯨꯜ ꯑꯕ꯫
ꯂꯥꯡꯊꯕꯥꯜꯗ ꯑꯦꯁ ꯑꯥꯏ ꯑꯦꯅ꯫ ꯂꯥꯡꯊꯕꯂꯝ ꯑꯃ꯫
ꯑ ꯑꯥꯥ ꯈꯪꯢ ꯈꯪꯏ ꯈꯪꯏ ꯈꯪꯏ꯫
ꯑꯗꯨꯗ ꯑꯩꯈꯣꯏꯁꯨ ꯆꯠꯂꯑꯦ ꯑꯗꯨꯗ꯫ ꯉꯥꯡꯇ ꯂꯥꯛꯑꯣ ꯇꯧꯗꯅ ꯆꯠꯂꯨꯔꯒ ꯑꯃꯨꯛ꯫ ꯑꯩꯗꯨ ꯑꯍꯤꯡ ꯊꯦꯡꯕ ꯇꯨꯝꯗ꯭ꯔꯤꯌꯦ ꯍꯧꯖꯤꯛ ꯊꯦꯡꯉꯕ ꯍꯧꯒꯠꯄꯗꯣ꯫ ꯂꯩꯁꯟꯕꯒꯁꯦ ꯍꯣꯕꯤ ꯍꯣꯕꯤ ꯇꯧꯔ ꯆꯠꯂꯦ꯫ ꯑꯗꯨꯒ ꯑꯃꯨꯛ ꯒꯦꯠꯇ ꯑꯃꯨꯛ ꯉꯥꯏꯔꯦ ꯃꯣꯏ ꯑꯦꯁꯦꯝꯕ꯭ꯂꯤ ꯇꯧꯔꯝꯗꯅ ꯑꯁ ꯈꯔ ꯊꯦꯡ ꯂꯥꯛꯆꯔꯝꯝꯕꯁꯨ ꯐ꯫ ꯀꯗꯧꯅꯦꯅ ꯑꯗꯨꯒꯗꯤ ꯀꯔꯤꯝꯁꯨ ꯇꯧꯗ꯭ꯔꯦ ꯐꯅꯌꯥꯝ ꯀꯨꯏꯅ ꯐꯝꯃ ꯂꯩꯔꯦ꯫ ꯃꯣꯏꯒꯤ ꯀꯥ ꯃꯆꯥ ꯑꯃ ꯄꯤꯌꯦ ꯐꯝꯐꯝꯗꯨ ꯆꯟꯕꯩ ꯆꯟꯗꯕꯩ ꯇꯧꯔꯒ ꯇꯤꯜꯍꯥꯏꯈꯣꯝꯕꯤ ꯆꯨꯕꯣꯏ ꯆꯨꯕꯣꯏ ꯈꯔ ꯇꯧꯔꯒꯀꯣ ꯑꯗꯗꯒꯤꯗꯤ ꯑꯣꯝꯆꯥꯛꯅꯕꯒ ꯐꯦꯟꯁꯨ ꯄꯥꯟꯗꯦꯕ ꯃꯣꯏ ꯀꯥꯗꯣ
ꯑꯥ
ꯑꯗꯨꯗꯩꯗꯤ ꯑꯩꯈꯣꯏ ꯃꯌꯥꯝꯗꯣ ꯐꯝꯃꯒ ꯉꯥꯏꯔꯦ ꯉꯥꯏꯔꯦ꯫ ꯑꯗ ꯃꯣꯏ ꯔꯥꯎꯟ ꯑꯃ ꯆꯠꯂꯨꯔꯒ ꯑꯩꯈꯣꯏꯗ ꯆꯪꯉꯛꯄ ꯑꯣꯏꯖꯥꯠꯅꯤ ꯑꯦꯛꯁꯇꯔꯅꯦꯜ ꯈꯔ ꯂꯥꯛꯑꯦꯕ ꯃꯥꯛ ꯄꯤꯅꯕ ꯌꯦꯡꯁꯤꯪꯕ ꯂꯥꯛꯏꯕ ꯑꯗꯨꯗꯩꯗꯤ ꯃꯣꯏꯅ ꯀꯃꯥꯏꯅ ꯇꯧꯒꯦꯗ ꯃꯊꯛ ꯃꯊꯪ ꯃꯊꯪ ꯆꯪꯕ ꯍꯧꯅꯔꯦ ꯑꯗꯩ꯫ ꯑꯗꯩ ꯑꯩꯅ ꯂꯥꯁꯇꯒ ꯑꯣꯏꯕꯈꯩꯗꯤ ꯋꯥꯔꯦꯗꯣ ꯉꯥꯏꯕ ꯀꯨꯏꯅꯕꯨꯗꯤ ꯀꯩꯁꯨ ꯇꯥꯛꯅꯗꯦ꯫ ꯗꯦꯕꯨ ꯍꯥꯏꯗꯤ ꯁꯔ ꯁꯔ ꯇꯧꯊꯣꯛꯀꯤꯕꯅ ꯐꯕ ꯑꯃ ꯂꯩꯗꯅ ꯑꯗꯣ ꯑꯩꯅ ꯂꯥꯁꯇꯒ ꯇꯥꯔꯦ ꯑꯇꯩꯈꯩꯗꯤ ꯊꯨ ꯊꯨꯅ ꯌꯦꯡꯉ ꯂꯣꯏꯁꯟꯒ꯭ꯔꯦ ꯑꯗꯨꯗꯩ ꯃꯣꯏꯗꯣ ꯑꯩ ꯈꯛ ꯉꯥꯏꯔꯕꯅꯤꯅ ꯃꯇꯝꯁꯨ ꯈꯔ ꯉꯜꯂꯤ ꯀꯥꯏꯅ꯫ ꯑꯩꯉꯣꯟꯗꯅ ꯀꯨꯏꯅ ꯌꯦꯡꯕꯩ ꯇꯥꯏꯞ ꯇꯧꯈꯠꯂꯛꯄꯤꯅꯦꯃꯦ꯫
ꯑꯥ꯫
ꯑꯗꯩꯗꯤ ꯄꯊꯥ ꯁꯥꯕ ꯍꯧꯒꯠꯂꯦ ꯇꯥꯡꯅꯕ ꯂꯩꯁ꯫ ꯁꯜꯂꯛꯄꯗꯩꯗꯤ ꯑꯗꯩꯗꯤ꯫ ꯑꯗꯨꯝ ꯌꯥꯅ ꯌꯥꯅꯕꯕꯨꯗꯤ ꯇꯥꯛꯁꯟꯈ꯭ꯔꯦꯗ ꯉꯥꯏꯍꯥꯛ ꯂꯩꯔꯒ ꯃꯥꯁꯨ ꯈꯪꯉ ꯃꯥꯜꯂꯦ ꯊꯣꯛꯈ꯭ꯔꯦ
ꯑꯣ
ꯑꯗꯩꯗꯤ ꯋꯥꯏ ꯁꯪꯉꯦ ꯉꯁꯤꯗꯣ ꯍꯜꯂꯛꯄꯒ ꯑꯦꯁ ꯕꯤ ꯑꯥꯏ ꯃꯅꯥꯛꯇ ꯆꯥꯉꯥꯡ ꯊꯛꯄ ꯑꯍꯥꯎꯕ ꯑꯃ ꯂꯩꯕꯗꯣ ꯈꯪꯕ꯭ꯔꯣ
ꯑ ꯈꯪꯉꯤ ꯈꯪꯉꯤ꯫
ꯕꯣꯕꯤꯗꯣ ꯕꯣꯕꯤ ꯍꯣꯇꯦꯜꯗꯣ ꯑꯗꯣ ꯃꯤ ꯆꯤꯜꯂꯤꯦꯅꯦ ꯃꯣꯏꯁꯨ ꯑꯩꯈꯣꯏ ꯆꯠꯃꯤꯟꯅꯕ ꯈꯔ ꯇꯧꯔꯒ ꯆꯥꯔꯦ ꯑꯩꯗꯤ ꯑꯗꯨꯃꯥꯏꯅ ꯇꯧꯔ ꯂꯣꯏꯁꯤꯜꯂꯦ
ꯑꯣ
ꯍꯥꯜꯂꯑꯒ ꯃ ꯇꯨꯏꯁꯟꯖꯤ ꯆꯠꯂꯔꯣꯏꯒꯦ ꯇꯧꯔꯝꯕꯅꯦ ꯈꯔ ꯊꯦꯡ ꯂꯣꯏꯔꯗꯤꯅ ꯑꯗꯨ ꯉꯟꯅ ꯂꯣꯏꯁꯤꯜꯂꯛ ꯑꯗꯨꯗ ꯑꯃꯨꯛ ꯀꯩꯗꯧꯅꯤ ꯆꯥꯊꯣꯛꯑꯝ ꯐꯩꯌꯦ꯫ ꯅꯠꯇ꯭ꯔꯗꯤ ꯑꯉꯥꯡꯗꯨ ꯄꯦꯟꯗꯤꯡ ꯌꯥꯝ ꯂꯩꯌꯦꯕ ꯅꯣꯡꯃ ꯍꯦꯛ ꯆꯠꯍꯧꯗꯕꯗꯀꯣ
ꯎꯝ
ꯅꯣꯡꯉꯥꯜꯂꯒ ꯋꯥꯗꯧꯕꯗꯣ ꯎꯕꯗ ꯑꯩꯅ
ꯑꯛꯀꯥꯟꯗꯤ ꯉꯥꯏꯍꯥꯛ ꯄꯨꯡ ꯑꯃ ꯀꯩꯅꯣꯝ ꯇꯥꯛꯊꯣꯛꯎꯨꯔꯒ ꯍꯜꯂꯛꯑꯒꯦꯅ
ꯃꯥꯅꯦ ꯃꯥꯅꯦ
ꯂꯩ ꯂꯩꯇꯥꯏ ꯉꯥꯏꯍꯥꯛ ꯈꯔ ꯀꯕꯛ ꯀꯕꯛ ꯇꯥꯛꯑꯝꯃꯒ ꯄꯨꯡ ꯃꯉꯥ ꯃꯈꯥꯏ ꯈꯔ ꯍꯦꯜꯂꯛꯄꯁꯤ ꯂꯣꯏꯁꯤꯜꯂꯑꯦ ꯑꯗꯨꯏꯗꯤ ꯃꯣꯏ ꯇꯨꯏꯁꯟ ꯃꯐꯝꯗ ꯆꯦꯡꯄꯥꯛꯇꯣ
ꯎꯝ
ꯉꯧꯕꯣꯏ ꯇꯥꯎꯕꯣꯏ ꯇꯧꯔ ꯄꯤꯔꯛꯄ ꯃꯥꯜꯂꯦ ꯑꯗꯨꯗꯩꯗꯤ ꯆꯥ ꯈꯔ ꯊꯛꯆꯜꯂꯨꯕꯗꯩ ꯄꯨꯛꯁꯤ ꯊꯨꯛ ꯊꯨꯛ ꯊꯨꯛ ꯂꯥꯎꯒꯤꯗꯅ
ꯇꯁ
ꯆꯥꯛꯁꯨ ꯊꯦꯡꯉꯦ ꯆꯥꯕ
ꯎꯝ
ꯑꯗꯨꯃꯥꯏꯅ ꯇꯧꯈꯔꯦ ꯉꯁꯤꯗꯣ ꯅꯪꯗꯤ ꯉꯁꯤ ꯀꯔꯤꯝ ꯆꯠꯊꯣꯛꯇ꯭ꯔꯣ
ꯉꯁꯤꯗꯤ ꯀꯩꯝ ꯆꯠꯊꯣꯛꯇ꯭ꯔꯦ ꯑꯩꯁꯨ ꯇꯨꯝꯃꯛꯇꯕ ꯀꯨꯏꯔꯝꯃꯤꯅ ꯋꯥꯔꯝꯅꯤꯅ ꯉꯍꯥꯂꯩꯗꯦ ꯂꯝꯖꯦꯟ ꯈꯔ ꯆꯦꯟꯕꯅꯦ
ꯑꯥ
ꯑꯗꯨ ꯆꯦꯟꯗ꯭ꯔꯦ ꯉꯁꯤꯗꯤ ꯑꯝꯇ ꯐꯖꯅ ꯄꯦꯟ ꯇꯨꯝꯍꯧꯔꯒꯦꯅ ꯑꯩꯁꯨ ꯇꯨꯝꯕꯗꯣ ꯉꯁꯥꯏꯒꯩ ꯅꯨꯡꯊꯤꯟ ꯅꯨꯡꯗꯤꯟꯖꯨ ꯇꯨꯝꯕ ꯍꯦꯛ ꯌꯥꯗꯕ ꯑꯗꯨꯗꯨꯅ ꯈꯔ ꯅꯨꯡꯁꯥ ꯈꯔ ꯅꯦꯝꯊꯔꯀꯥꯟꯗ ꯄꯨꯡ ꯃꯉꯥꯃꯨꯛ ꯇꯥꯔꯛꯄ ꯑꯗꯨꯋꯥꯏꯗꯨꯗ ꯉꯥꯏꯍꯥꯛ ꯎꯏꯔꯨꯕꯅꯦ ꯄꯨꯡ ꯍꯧꯒꯠꯂꯛꯄꯗ ꯄꯨꯡ ꯇꯔꯨꯛ ꯇꯥꯗꯣꯏ ꯇꯧꯔ ꯂꯩꯔꯝꯃꯦ
ꯑꯣ ꯅꯨꯡꯗꯥꯋꯥꯏꯔꯝꯁꯦ
ꯑ ꯑꯗꯨꯗꯨꯒ ꯑꯃꯣꯛ ꯑꯗꯨ ꯇꯧ ꯂꯣꯏꯔꯒ ꯑ ꯑ ꯍꯧꯒꯂꯒ ꯏꯔꯨ ꯀꯩꯀ ꯑꯃꯨꯛ ꯂꯨꯖꯊꯣꯛꯑꯦ ꯑꯗꯩ ꯍꯛꯆꯥꯡ ꯈꯔ ꯇꯦꯛꯈꯠꯂꯦ ꯑꯗꯩꯗꯤ ꯑꯃꯨꯛ ꯃꯈꯥꯗ ꯀꯨꯝꯊꯔꯒ ꯃꯌꯥꯝ ꯥꯇꯛ ꯆꯥꯛꯀ ꯑꯃꯨꯛ ꯌꯦꯡꯉꯨꯔꯦ
ꯑꯥ
ꯑꯗꯨꯗꯨꯒ ꯑꯩꯁꯨ ꯑꯗꯨꯝ ꯆꯥꯛ ꯆꯥꯛꯊꯣꯡꯑꯉꯒ ꯑꯗꯨꯝ ꯀꯥꯈꯠꯂꯦ
ꯍꯣꯏ
ꯋꯥ ꯔꯣꯔꯤꯛ ꯉꯁꯤ ꯈꯔ ꯉꯟꯅ ꯇꯨꯝꯃꯒ ꯏꯁꯥꯖꯦ ꯈꯤꯇ ꯀꯟꯈꯠꯍꯜꯍꯧꯒꯦ ꯇꯧꯕꯅꯦ
ꯃꯥꯏ ꯃꯥꯏ ꯑꯩꯖꯨ ꯑꯗꯨꯅꯤ ꯈꯜꯂꯤꯖꯦ ꯑꯩꯁꯨ ꯋꯥꯛꯀꯤꯡ ꯈꯔ ꯈꯔ ꯆꯠ ꯆꯠꯂꯝꯃꯕꯅꯦ ꯊꯥ ꯑꯃ ꯃꯌꯥ ꯐꯖꯅ ꯆꯠꯂꯝꯃꯦ ꯑꯗꯨꯗꯒꯤ ꯑꯃꯨꯛ ꯊꯥ ꯑꯃ ꯁꯨꯖꯜꯂꯛꯑꯦ ꯂꯦꯞꯄꯤꯁꯦ ꯑꯩꯅ ꯑꯩꯏꯁ ꯁꯤꯗꯤ ꯌꯥꯔꯔꯣꯏꯅ ꯑꯃꯨꯛ ꯍꯧꯔꯒꯦ ꯈꯜꯂꯤꯅꯤ ꯑ ꯅꯣꯏ ꯆꯦꯟꯕꯗꯨ ꯀꯥꯏ ꯀꯥꯏ ꯆꯦꯡꯒꯦ ꯅꯨꯡꯗꯥꯡꯋꯥꯏꯔꯝ ꯆꯦꯜꯂꯤꯔꯣ ꯑꯌꯨꯛ ꯆꯦꯜꯂꯤꯔꯣ ꯫
ꯅꯨꯡꯗꯥꯡꯋꯥꯏꯔꯝ ꯆꯦꯟꯕꯅꯦ ꯑ ꯀꯩꯅꯣ ꯇꯧ ꯑꯦꯝ ꯌꯨ ꯃꯅꯨꯡꯗ ꯆꯦꯜꯂꯦ ꯑꯗꯨꯗꯨꯒ ꯑ ꯅꯣꯡ ꯐꯥꯗꯣꯛ ꯅꯣꯡ ꯐꯥꯗꯣꯛ ꯃꯄꯥꯟꯗ ꯆꯦꯜꯂꯦꯕꯀꯣ ꯁꯥꯡ ꯁꯥꯡꯅ ꯀꯌꯥꯝꯒꯩ ꯑꯁꯣꯝ ꯅꯥꯀꯟꯗ ꯑꯃꯨꯛ ꯆꯦꯜꯂꯦ ꯑꯗꯒꯤ ꯊꯣꯡꯖꯨꯗ ꯑꯃꯨꯛ ꯆꯦꯜꯂꯦ ꯍꯥꯏꯗꯤ ꯁꯤꯗ ꯑ ꯈꯔ ꯍꯥꯏꯗꯤ ꯅꯣꯡ ꯐꯥꯗꯣꯛ ꯁꯥꯡ ꯁꯥꯡ ꯆꯦꯟꯕꯩ ꯋꯥꯅꯤꯗ ꯁꯤꯗꯖꯨ ꯑꯗꯨꯝ ꯅꯨꯡꯇꯤꯒꯤ ꯈ꯭ꯔꯗꯤ ꯆꯦꯜꯂꯦꯗꯅ
ꯑꯝ
ꯑꯗꯨꯗꯨꯒ ꯑꯃꯨꯛ ꯃꯨꯛ ꯁꯥꯡ ꯁꯥꯡ ꯆꯦꯟꯊꯣꯛꯄ
ꯑ ꯅꯨꯡꯉꯥꯏꯕꯅꯤꯅꯦ ꯑꯗꯨꯁꯨ ꯍꯥꯏꯗꯤ ꯃꯐꯝꯗꯣ ꯀꯩ ꯉꯥꯏꯍꯥꯛ ꯁꯤꯜꯂꯁꯨꯀꯣ ꯑꯗ ꯅꯨꯡꯉꯥꯏꯔꯤꯃꯦ ꯁꯨꯝ ꯆꯦꯟꯖꯜꯂꯗꯤ ꯕꯤꯠ ꯂꯩꯔꯛꯇꯝꯅꯤ
ꯂꯩꯔꯛꯇꯦ ꯑꯁ ꯑꯩ ꯀꯔꯝ ꯀꯥꯟꯗ ꯌꯧꯗꯣꯏꯅꯣ ꯈꯟꯕꯗꯣ ꯋꯥꯃꯤꯅꯤ ꯀꯦ ꯍꯥꯏꯕꯗꯤ ꯁꯨꯝ ꯆꯦꯟꯖꯜꯂꯛꯑꯃꯤꯅ ꯑꯗꯨꯒ ꯉꯍꯥꯟꯈꯩ ꯑꯩꯈꯣꯏꯅ ꯑꯃꯨꯛ ꯑꯃꯨꯛ ꯅꯣꯡꯐꯗꯣꯛ ꯃꯄꯥꯟꯂꯣꯝꯗ ꯆꯦꯟꯊꯣꯛꯄꯗꯨꯗꯤ ꯅꯨꯡꯉꯥꯏꯕ ꯃꯇꯥꯡꯁꯦ ꯍꯥꯏꯗꯤ ꯍꯥꯏꯗꯤ ꯂꯝꯗꯣ ꯑꯅꯧ ꯑꯅꯧꯕ ꯑꯣꯏꯕꯅꯤꯅꯀꯣ ꯫
ꯃꯥꯅꯦ
ꯆꯦꯜꯂꯀꯥꯟꯗ ꯋꯥꯈꯜꯗ ꯅꯨꯡꯉꯥꯏꯕ ꯑꯃ ꯄꯣꯛꯄꯗꯣ
ꯃꯥꯅꯦ ꯋꯥ ꯑꯋꯥꯕꯁꯨ ꯈꯤꯇꯪ ꯐꯕꯣꯏ ꯈꯟꯕꯅꯦ ꯈꯪꯍꯧꯗꯕꯅꯦꯕ
ꯋꯥꯗꯕ ꯑꯣꯏꯒ ꯅꯤꯡꯉꯦꯕ ꯁꯥꯡꯗꯤ ꯁꯥꯡꯉꯤꯅꯦꯕ ꯁꯤꯗꯩꯗꯤ ꯑꯈꯣꯏꯅ ꯁꯤ ꯃꯅꯨꯡꯖꯤꯗ ꯑꯦꯝꯕꯗꯩꯗꯤ ꯃꯄꯥꯟ ꯖꯦꯝꯕꯅꯦ ꯁꯥꯡꯉꯤꯅꯦꯕ ꯑꯗꯣ ꯅꯣꯡ ꯐꯥꯗꯣꯛ ꯅꯣꯡ ꯐꯥꯗꯣꯛ ꯆꯦꯟꯕꯅꯤꯅꯀꯣ ꯅꯨꯡꯉꯥꯏꯕ ꯍꯥꯏꯇꯥꯔꯦ
ꯃꯥꯟꯅꯦ ꯇꯥꯏꯃꯤꯡꯁꯦ ꯑꯩꯖꯤ ꯇꯨꯏꯁꯟ ꯆꯠꯇ꯭ꯔꯗꯤ ꯅꯨꯝꯗꯥꯡ ꯋꯥꯏꯔꯝ ꯆꯦꯟꯃꯤꯟꯅ ꯌꯥꯕꯅꯤꯅꯦ ꯑꯗꯨꯕꯣ ꯑꯌꯨꯛꯇ ꯈꯥ ꯈꯥ ꯍꯧꯇꯥꯥꯔꯦ ꯑꯌꯨꯛꯇ ꯑꯦꯝ ꯌꯨꯗ ꯑꯗꯨꯝ ꯃꯤ ꯆꯠꯅꯕ ꯃꯥꯜꯂꯤꯀꯣ
ꯆꯠꯅꯩꯌꯦ ꯐꯖꯅꯥ ꯆꯦꯟꯕꯅꯦ ꯑꯌꯨꯛꯇ ꯑꯗꯨꯝ ꯂꯥꯛꯑꯣ ꯀꯩꯅꯣ ꯑꯌꯨꯛ ꯑꯗꯨꯝ ꯆꯦꯟꯁꯦ ꯍꯥꯏꯗꯤ ꯑꯩꯈꯣꯏꯅ ꯅꯨꯡꯊꯤꯟ ꯆꯦꯜꯂꯤꯁꯦ ꯑꯦꯝ ꯌꯨ ꯃꯅꯨꯡꯗ ꯗꯤ ꯀꯩꯁꯨ ꯇꯧꯗꯦꯕꯀꯣꯒꯗꯣ ꯃꯄꯥꯟꯗ ꯃꯄꯥꯟꯗ ꯆꯦꯜꯂꯀꯥꯟꯗꯗꯤ ꯌꯥꯝ ꯅꯨꯡꯉꯥꯏꯇꯕ ꯫ ꯍꯥꯏꯗꯤ ꯒꯥꯔꯤ ꯀꯩꯀꯥ ꯃꯌꯥꯝ ꯆꯠꯊꯣꯛ ꯆꯠꯁꯤꯟ ꯇꯧꯕꯅꯤꯅꯑꯦ ꯑꯗꯨꯗꯨꯅ ꯑꯌꯨꯛ ꯑꯌꯨꯛꯇ ꯆꯟ ꯇꯥꯔꯒꯗꯤ ꯑꯌꯨꯛꯇꯗꯤ ꯀꯩꯁꯨꯝ ꯒꯥꯔꯤꯅꯨꯡꯗꯨ ꯆꯦꯟꯅꯗꯕꯅꯤꯅ ꯌꯥꯝ ꯍꯥꯡꯅ ꯆꯦꯟꯕꯗꯣ ꯏꯁꯥꯗ ꯐ꯭ꯔꯤ ꯑꯣꯏꯕꯒꯤ ꯇꯥꯏꯞ ꯇꯧꯋꯦꯕ
ꯃꯥꯅꯦ
ꯑ ꯑꯌꯨꯛꯁꯦ ꯑꯃꯨꯛ ꯇꯨꯝꯕ ꯍꯧꯒꯠꯄꯖꯦ ꯐꯔꯛ ꯇꯥꯕ ꯍꯥꯏꯗꯤ__ ꯇꯥꯔꯣꯏ ꯍꯥꯏꯗꯤ ꯁꯤꯗ ꯍꯣꯁꯇꯦꯜ ꯍꯣꯁꯇꯦꯜ ꯂꯩꯕꯅꯤꯅ ꯎꯝ ꯉꯍꯥꯛ ꯑꯃꯨꯛ ꯎꯝ ꯃꯌꯥꯝꯒ ꯄꯨꯟꯅ ꯑꯃꯨꯛ ꯂꯩꯃꯤꯟꯅꯕ ꯇꯧꯕꯗꯨꯅ ꯄꯨꯡꯗꯣ ꯑꯥ ꯌꯧꯋꯦꯕ ꯕꯥꯔꯣꯖꯤꯗꯤ ꯑꯗꯨꯝ ꯇꯥꯏꯌꯦꯕ ꯑꯗꯨꯗꯨꯅ ꯉꯟꯅ ꯍꯧꯒꯠꯄꯖꯦ ꯑꯩ ꯉꯝꯗꯕ ꯑꯗꯣ ꯅꯪ ꯑꯌꯨꯛꯇ ꯑꯌꯨꯛꯇ ꯆꯦꯟꯖꯦ ꯍꯥꯏꯇꯥꯥꯔꯒꯗꯤ ꯑꯗꯨꯝ ꯍꯥꯏꯗꯤ ꯉꯟꯅ ꯑꯗꯨꯝ ꯍꯌꯦꯡ ꯊꯕꯛ ꯂꯩꯀꯣ ꯍꯥꯏꯔ ꯇꯨꯝꯒꯔ ꯂꯣꯏꯔꯦ
ꯃꯥꯅꯦ ꯃꯥ
ꯑꯗꯣ ꯆꯦꯟꯁꯦꯕ ꯂꯥꯛꯑꯣꯕ ꯁꯤꯗ ꯑꯌꯨꯛ ꯑꯌꯨꯛꯇꯣ
ꯑꯩ ꯑꯌꯨꯛꯇ ꯅꯨꯡꯉꯥꯏ ꯍꯥꯏꯗꯤ ꯅꯨꯡꯁꯤꯠ ꯅꯨꯡꯁꯥꯕꯁꯨ ꯅꯨꯡꯉꯥꯏꯕꯁꯨ ꯍꯦꯜꯂꯦꯗꯅ
ꯎꯝ ꯑꯌꯨꯛꯅ ꯅꯨꯡꯉꯥꯏ ꯆꯦꯟꯕ
ꯑꯥꯥ ꯑꯩꯁꯦ ꯃꯃꯥꯡꯗ ꯌꯥꯝꯗꯤ ꯆꯦꯟꯗꯦꯕ ꯑꯩꯁꯦ ꯆꯦꯜꯂꯒ ꯈꯣꯡꯁꯦ ꯅꯥꯔꯛꯄ ꯌꯥꯎꯋꯦꯅ ꯍꯥꯏꯗꯤ ꯈꯨꯎꯁꯦ ꯈꯣꯡꯎꯞꯇꯨꯁꯨ ꯀꯩꯅꯣ ꯇꯧꯗꯕꯒꯤ ꯍꯥꯏꯗꯤ ꯈꯨꯀꯥꯗꯣ ꯈꯔ ꯄꯥꯏꯕ ꯑꯩ ꯈꯣꯡꯎꯞꯇꯣ ꯑꯗꯨꯅ ꯑꯩꯁꯨ ꯋꯥꯛꯀꯤꯡ ꯑꯣꯏꯅ ꯑꯌꯥꯝꯕ ꯄꯨꯡ ꯑꯃ ꯀꯩꯑꯃ ꯑꯗꯨꯝ ꯆꯠꯄꯅꯦꯕ ꯑꯗꯒꯤ ꯅꯣꯡꯃꯖꯨ ꯀꯃꯥꯏꯅ ꯇꯧꯒꯦꯗ ꯁ꯭ꯋꯥꯏ ꯀꯤꯌꯥꯝꯒꯩꯗꯒꯤ ꯃꯤ ꯃꯥꯜꯂꯦ
ꯑꯥ
ꯃꯥꯖꯦ ꯑꯩꯅ ꯊꯣꯔꯛꯄꯩꯗꯨꯗ ꯑꯩꯒꯤ ꯇꯨꯡꯗꯗꯤ ꯂꯥꯛꯑꯦꯕ ꯑꯗꯒꯤ ꯑꯦꯝ ꯌꯨ ꯌꯧꯁꯜꯂꯛꯄ__ ꯇꯥꯟꯖꯥꯁꯤꯗ ꯃꯥꯗꯣ ꯑꯩꯒꯤ ꯑ ꯃꯄꯥ ꯌꯧꯈꯠꯂꯛꯑꯒ ꯃꯥꯅ ꯋꯥꯛꯀꯤꯡ ꯆꯠꯂꯤꯔ ꯈꯣꯠꯂꯤꯔ ꯇꯧꯔꯒ ꯍꯪꯉꯛꯑꯦ ꯑꯩ ꯀꯅꯥꯅꯣ ꯁꯤꯕꯨ ꯇꯧꯔꯒ ꯃꯁꯛꯇꯤ ꯈꯪꯗꯦꯕ ꯑꯗꯨꯗ ꯆꯠꯂꯤꯅꯦ ꯈꯣꯠꯂꯤꯅꯦ ꯃꯥ ꯆꯠꯃꯤꯟꯅꯖꯦ ꯈꯣꯠꯁꯦꯅ ꯇꯧꯔꯒ ꯆꯠꯂꯦ ꯃꯥꯅ ꯃꯃ ꯆꯠꯅꯤꯡꯕ ꯃꯥꯏꯀꯩꯗꯨꯗ ꯄꯨꯔꯦ ꯑꯍꯟꯁꯨ ꯑꯍꯟꯅꯦ ꯑꯍꯟ ꯍꯥꯏꯁꯤ ꯆꯍꯤ ꯅꯦꯐꯨꯒ ꯃꯉꯥ ꯁ꯭ꯋꯥꯏ ꯁꯣꯏ ꯌꯧꯔꯝꯒꯗꯧ ꯃꯥꯜꯂꯦ ꯍꯦꯟꯕꯨ ꯍꯦꯜꯂꯝꯕ ꯌꯥꯏ ꯑꯗꯣ ꯃꯥꯖꯤ ꯀꯃꯥꯏꯟ ꯇꯧꯒꯦꯗ ꯑꯦꯌꯥꯔꯐꯣꯔꯁ ꯑꯣꯏꯔꯝꯃꯦꯅ ꯍꯥꯏꯌꯦꯕꯀꯣ ꯑꯗꯨꯗꯩꯗꯤ ꯔꯤꯇꯥꯌꯔ ꯂꯧꯊꯣꯛꯑ ꯂꯩꯕ ꯑꯣꯏꯖꯥꯠꯅꯦ ꯑꯗꯨꯒ ꯑꯃꯨꯛ ꯔꯦꯜꯋꯦꯒꯤ ꯊꯕꯛ ꯈꯜꯂꯕ ꯑꯗꯨꯒꯤ ꯃꯣꯏꯒꯤ ꯐꯤꯖꯤꯀꯦꯜ ꯇꯦꯁ ꯇꯧꯕ ꯃꯇꯝꯖꯤꯗ ꯃꯥꯒꯤ ꯁꯨꯒꯔꯗꯨ ꯋꯥꯡꯉꯝꯃꯦꯅꯅꯦ__
ꯑꯥ
ꯃꯥꯏꯗꯒꯤ ꯇꯦꯁꯇꯨ ꯀꯩꯅꯣ ꯐꯔꯛ ꯇꯥꯗꯧꯔꯦ ꯁꯤꯗꯤ ꯈꯔ ꯆꯠꯇ ꯌꯥꯔꯔꯣꯏ ꯈꯣꯠꯇ ꯌꯥꯔꯔꯣꯏ ꯇꯧꯔꯒ ꯃꯥꯅ ꯆꯠꯄꯒꯤ ꯋꯥꯔꯤ ꯂꯤꯔꯛꯑꯦ ꯍꯥꯏꯗꯤ ꯆꯠꯄꯁꯤ ꯁꯨꯃꯥꯏ ꯇꯧꯕꯅꯤ ꯀꯥꯟꯅꯕꯅꯤ ꯈꯣꯠꯄꯅꯤ ꯆꯠꯄꯅ ꯈ꯭ꯋꯥꯏ ꯐꯩ ꯈꯣꯠꯂꯦ ꯑꯦꯠꯂꯤꯁ ꯌꯥꯝꯗ꯭ꯔꯕꯗ ꯄꯨꯡ ꯑꯃ ꯆꯠꯂꯨ ꯌꯥꯡ ꯌꯥꯡꯅ ꯑꯗꯨꯝ ꯈ꯭ꯋꯥꯏ ꯐꯕꯅꯤ ꯈꯣꯠꯄꯅꯤ ꯆꯦꯟꯕꯗꯨꯗꯤ ꯅꯪ ꯅꯪ ꯅꯁꯥꯁꯨ ꯀꯩꯅꯣ ꯇꯧꯕꯅꯤꯅ ꯁꯣꯛꯂꯛꯄꯒꯤ ꯔꯤꯛꯁꯇꯨ ꯋꯥꯡꯕ ꯌꯥꯏ ꯈꯣꯠꯄ ꯌꯥꯏ ꯍꯥꯏꯗꯤ ꯑꯗꯨꯝ ꯑ ꯉꯥꯏꯍꯥꯛꯀꯤ ꯍꯨꯃꯥꯡꯗꯤ ꯊꯨꯅ ꯊꯣꯛꯑꯦ ꯑꯗꯨꯕꯨ ꯂꯣꯡ ꯇ꯭ꯔꯝꯗ ꯀꯥꯟꯅꯕꯗꯤ ꯁꯤꯅ ꯍꯦꯟꯕꯅꯤ ꯈꯣꯠꯄꯅꯤ ꯇꯧꯔꯒ ꯃꯥꯅ ꯑꯩꯉꯣꯟꯗ ꯄꯨꯡ ꯑꯃ ꯍꯦꯟꯅ ꯆꯠꯄꯗꯨ ꯋꯥ__ ꯑꯗꯨꯝ ꯂꯦꯞꯇꯕꯤ ꯑꯩꯉꯣꯟꯗ ꯑꯦꯗꯚꯥꯏꯁꯁꯦ ꯑꯗꯨꯝ ꯄꯤꯔꯒ__ ꯄꯨꯔꯦ ꯇꯥ ꯇꯥꯕ ꯌꯥꯕꯕꯨꯗꯤ ꯑꯗꯨꯝ ꯇꯥꯁꯜꯂꯛꯑꯦ ꯑꯗꯨ ꯅꯨꯡꯉꯥꯏꯕ ꯑꯗꯨꯝ ꯇꯥꯕ ꯌꯥꯕ__ ꯈꯔꯕꯨꯗꯤ ꯌꯥꯎꯋꯦꯕ ꯑꯗꯣ ꯑꯍꯥꯟꯕ ꯍꯧꯔꯛꯄꯗꯗꯤ ꯁꯥꯎꯅꯤꯡ ꯉꯝꯃꯦ ꯀꯩꯅꯣ ꯁꯤ ꯅꯨꯄꯥꯁꯤꯕꯨ ꯃꯥꯅ ꯉꯥꯡꯉꯤ ꯃꯌꯥꯝꯁꯤꯕꯨ ꯀꯥꯏꯅ